ꯍ
ꯇꯥꯔꯕꯣ
ꯑ ꯇꯌꯦ ꯔ
ꯅꯪꯒꯤꯇꯩꯦꯒ꯭ꯔꯥꯎꯝ ꯈꯣꯂꯣ ꯌꯥꯝꯅ ꯅꯪꯒꯤ ꯕꯦꯛꯒ꯭ꯔꯥꯎꯟ
ꯌꯥꯝꯅ ꯂꯥꯡꯕ꯭ꯔꯥ
ꯍꯣꯏ ꯌꯥꯝ ꯂꯥꯡꯉꯦ
ꯎ
ꯍꯣꯏ ꯌꯥꯝ ꯂꯥꯡꯉꯦꯕ
ꯍꯧꯖꯤꯛꯇꯤ ꯈꯔꯥꯞ
ꯑꯗ ꯂꯥꯡ ꯍꯅ ꯃꯖꯤꯀꯥꯏ ꯄꯥꯔꯦ
ꯑꯣ ꯑꯩ ꯑꯩꯕꯨ ꯋꯥꯇꯔ ꯂꯩ ꯑꯁꯥꯏ ꯆꯆꯔꯦ
ꯑꯣ ꯀꯩ ꯏꯟꯁꯥꯡ ꯆꯥꯔꯒꯦ
ꯑꯩꯗꯤ ꯉꯁꯤꯗꯤ ꯍꯋꯥꯏ ꯆꯥꯏꯑꯦ
ꯑꯣ ꯃꯅꯩꯅꯦ
ꯅꯣꯏꯁꯨ ꯍꯋꯥꯏꯆꯕ꯭ꯔꯣ
ꯍꯣꯏ ꯑꯗꯨꯒ ꯁꯥꯎꯟ ꯁꯤꯡꯖꯨ ꯑꯃꯒ
ꯍꯥ
ꯁꯎꯟꯒꯤ ꯁꯤꯡꯖꯨ ꯑꯃꯒ ꯆꯥꯏꯌꯦꯕ
ꯐꯒꯣꯜꯒꯤ ꯁꯤꯡꯖꯨ ꯍꯥꯏꯗꯤ
ꯁꯎꯟ ꯁꯎꯟ
ꯖꯨ
ꯎꯝ ꯎꯝ
ꯍꯥꯎꯔꯕꯣ ꯂꯩꯇꯦ
ꯑꯣ ꯍꯥꯎꯋꯦ ꯌꯥꯝ ꯂꯥꯡꯃ ꯃꯗꯨꯒꯤ
ꯎꯝ ꯑꯩꯗꯣ ꯁꯤꯗ ꯎꯝ ꯋꯥꯔꯠꯇ ꯂꯩꯕ ꯑꯗꯨꯒꯤ ꯂꯥꯡꯕ
ꯑꯣ ꯀꯔꯤ ꯀꯅꯥ ꯉꯝꯗꯕ ꯂꯩꯕ꯭ꯔꯣ
ꯎꯝ ꯎꯝ ꯑ ꯑꯩꯗꯤ ꯅꯥꯏꯠ ꯗ꯭ꯌꯨꯇꯤ ꯇꯥꯕꯒꯤ ꯂꯥꯛꯄꯅꯦ
ꯑꯣ ꯑꯣ ꯀꯩ ꯀꯩꯗ
ꯍꯥ
ꯀꯩꯗ ꯀꯩꯌꯐꯝꯗ
ꯍꯣꯁꯄꯤꯇꯥꯜꯗ ꯋꯥꯠꯂꯞ ꯋꯥꯠꯂ
ꯅꯠꯇꯦꯗ ꯎꯝ ꯍꯣꯁꯇꯥꯜꯃꯤꯡꯗꯣ ꯂꯩꯅ
ꯎꯝ ꯖꯦꯅꯤꯝꯁꯇ
ꯑꯣ ꯑꯩꯁꯨ ꯍꯞꯇꯥ ꯃꯔꯤ ꯑꯦ ꯃꯔꯤ ꯍꯥꯏ ꯑꯅꯤ ꯇꯪꯈꯥꯏꯃꯨꯛꯇꯤ ꯂꯩꯕꯅꯦ ꯑꯩ ꯀꯩꯅꯣꯗ ꯑꯩ ꯂꯩꯗꯣ ꯀꯩꯅꯣꯗ ꯃꯤꯗꯤꯛ ꯋꯥꯠꯇ ꯂꯩꯕꯅꯦꯕ ꯑꯩꯅ
ꯃꯦꯗꯤꯁꯤꯟꯗ
ꯃꯦꯁꯤ ꯋꯥꯠꯇ ꯐꯤꯃꯦꯜꯒꯤ ꯀꯩꯅꯣꯗꯣ ꯑꯗꯨꯗꯤ ꯆꯦ ꯑꯃ ꯀꯩꯅꯣ ꯕ꯭ꯂꯠ
ꯑꯥ ꯑꯣ ꯅꯣꯏ ꯏꯆꯦ ꯅꯥꯕꯒꯤ
ꯑꯥ ꯏꯆꯦ ꯍꯥꯏꯕꯨ ꯑꯩꯒꯤ ꯑꯥ ꯕꯥ ꯆꯧ ꯃꯆꯥꯥꯒꯣ
ꯎꯝ ꯅꯨꯄꯤꯔꯥ ꯑꯩꯗꯤ ꯒꯥꯏꯅꯤꯗ ꯂꯩꯌꯦ
ꯑꯣ ꯐꯩꯅꯤ
ꯎꯝ ꯎꯝ ꯅꯪꯗꯤ ꯌꯨꯝꯗ ꯂꯩꯕ꯭ꯔꯣ
ꯍꯣꯏ ꯉꯔꯥꯡ ꯅꯍꯥꯟꯅ ꯀꯨꯝꯕꯀꯣ ꯉꯥꯏꯈꯣꯗ ꯑꯦ ꯑꯗꯨꯗꯤ ꯍꯥꯏꯅꯨ ꯍꯥꯏꯅꯤ ꯃꯣꯏ ꯑꯦꯃꯤ ꯇꯦꯛꯁꯇ ꯍꯥꯏꯕꯤꯒꯦ ꯇꯦꯛꯁꯇ ꯍꯥꯏꯕꯤꯒꯦ ꯎꯝ
ꯑꯩ ꯑꯩ ꯈꯪꯗꯕꯒꯤ
ꯑꯩꯁꯦ ꯑ ꯌꯥꯏꯗ
ꯍꯧꯖꯤꯛꯇꯤ ꯅꯪ ꯀꯩꯗꯧꯔꯝꯃꯤꯅꯣ ꯑꯥ ꯑꯥ ꯍꯌꯦꯡ ꯃꯣꯔꯅꯤꯡ ꯐꯥꯎꯅꯦ
ꯄꯨꯡ ꯁꯤꯛꯁ ꯐꯥꯎ ꯑꯣꯏꯝꯅꯤꯀꯣ
ꯑꯥ ꯍꯣꯏ ꯃꯥꯅꯦ ꯅꯪ ꯌꯥꯝ ꯈꯪꯉꯦ
ꯎꯝ ꯌꯥꯝ ꯂꯩꯃꯟꯕꯒꯤꯀꯣ ꯑꯗꯨꯒꯤ ꯑꯁ ꯂꯩ ꯗꯅꯤ ꯌꯦꯡꯉꯣ ꯀꯩꯅꯣꯒꯤ ꯑꯣ ꯄꯤ ꯗꯤꯒꯤꯖꯨ ꯆꯥꯛ ꯑꯁ ꯌꯥꯝ ꯋꯥꯏꯌꯦ ꯍꯥꯏꯕꯗꯤ ꯭ꯕ꯭ꯂꯗ ꯕꯦꯡꯛ ꯆꯠꯄꯒꯤꯀꯣ ꯎꯝ ꯕ꯭ꯂꯗ ꯕꯦꯡ ꯆꯠꯄꯗ ꯁꯤꯒꯦ ꯇꯧꯋꯦ ꯀꯥꯏꯗꯒꯤ ꯇꯤꯛꯀꯦꯠ ꯀꯛꯄ
ꯍꯣꯏ ꯇꯤꯛꯀꯦꯠ ꯀꯛꯄ ꯇꯦꯁ ꯇꯧꯕ ꯈꯣꯠꯄ ꯃꯌꯥꯝ
ꯎꯝ ꯑꯦ ꯒꯧꯇꯝꯒ ꯆꯂꯣ ꯍꯥꯏꯒ ꯑꯝꯒ ꯆꯠꯀꯅꯤ ꯀꯥꯏꯗꯒꯤ ꯁꯤꯔꯦ
ꯀꯔꯤ
ꯕꯣꯜ ꯌꯦꯡꯕ꯭ꯔꯣ ꯅꯪꯗꯤ
ꯍꯌꯦꯡꯒꯤ ꯊ꯭ꯔꯤ ꯊꯥꯔꯇꯤꯒꯤꯌꯦ
ꯑꯣꯛꯄꯅꯥꯒꯤ ꯀꯅꯥ ꯑꯩꯗꯤ ꯌꯦꯡꯗꯦꯗ ꯍꯧꯖꯤꯛꯀꯥꯟꯗꯤ ꯕꯣꯜ ꯌꯦꯡꯅꯩꯗꯅ ꯌꯥꯝꯅ
ꯑꯣ ꯂꯩꯅ ꯅꯪꯅ ꯄꯥꯝꯕ ꯂꯩꯅ ꯅꯪꯒꯤ ꯐꯦꯚꯔ ꯈꯛꯇꯧꯕꯀꯣ ꯄ꯭ꯂꯦꯌꯔ ꯂꯩꯅ ꯕꯣꯜ ꯌꯦꯡꯗ꯭ꯔꯁꯨ ꯑꯗꯨꯒꯨꯝꯕ ꯂꯩꯕ꯭ꯔꯣ
ꯑ ꯑꯩꯗꯤ ꯑꯩꯗꯤ ꯈꯪꯗꯤꯌꯦ ꯑꯗꯨꯗꯤ ꯑꯩꯅ ꯈꯪꯕꯗꯣ ꯔꯣꯅꯥꯟꯗꯣꯒ ꯀꯩ ꯃꯦꯁꯤ ꯔꯣꯅꯥꯜꯗꯣ ꯑꯅꯤꯗꯒꯤ ꯍꯦꯟꯅ ꯈꯪꯗꯦ ꯅꯣꯏꯗꯤ ꯈꯪꯕ꯭ꯔꯣ ꯃꯌꯥꯝ
ꯑꯗꯨꯗꯤ ꯈꯪꯉꯤꯗ
ꯀꯅꯥ ꯀꯅꯥ
ꯄꯥꯝꯕꯅ ꯑꯃ ꯎꯝ ꯑꯩꯅ ꯄꯥꯝꯕꯅ ꯔꯣꯅꯥꯜꯗꯣ ꯄꯥꯝꯕꯀꯣ ꯔꯣꯅꯥꯜꯗꯣ ꯄꯥꯝꯕ
ꯎꯝ ꯑꯅꯝꯕꯅꯗꯤ ꯔꯣꯅꯥꯜ ꯗꫭ ꯉꯥꯛꯇ ꯑꯣꯏꯀꯣ ꯃꯤꯁꯤꯡꯁꯦ ꯑꯁ ꯑꯩꯗꯤ ꯈꯪꯗꯕ ꯇꯕꯅꯤꯅ ꯑꯝꯇ ꯑꯝꯇ ꯂꯩꯇꯦ ꯑꯩꯗꯤ ꯍꯥꯏꯗꯤ ꯑꯩ ꯕꯣꯜꯁꯨ ꯌꯦꯡꯗꯦ ꯑꯗꯨꯒ ꯃꯤꯅ ꯃꯦ ꯁꯤ ꯔꯣꯅꯥꯟꯗꯣ ꯃꯦꯁꯤ ꯔꯣꯅꯥꯟꯗꯦ ꯑꯗꯨ ꯈꯛꯇꯪ ꯍꯥꯏꯌꯦ ꯑꯗꯨ ꯇꯥꯕ ꯈꯇꯅꯦ ꯕꯣꯜꯗꯗꯤ ꯑꯩꯗꯤ ꯖꯦꯔꯣꯅꯦ ꯅꯣꯂꯦꯁꯇꯣ ꯎꯝꯍꯛ
ꯅꯪꯒꯤ ꯇꯤ ꯇꯥꯕꯗꯣ ꯀꯅꯥꯅ ꯇꯥꯕ꯭ꯔꯣꯅꯦ ꯃꯤ ꯀꯌꯥ ꯇꯥꯒꯦ
ꯑꯈꯣꯏꯒꯤ ꯋꯥꯔꯗ ꯑꯃꯗ ꯃꯤ ꯐꯥꯏꯚ ꯐꯥꯏꯚ ꯇꯥꯏꯌꯦ ꯑꯗꯣ ꯎꯝ ꯉꯁꯤꯗꯤ ꯐꯣꯔ ꯈꯇꯪꯅꯦ
ꯑꯣ ꯑꯍꯟꯁꯨ ꯈꯔ ꯌꯥꯎꯔꯝꯅꯤ ꯑꯣ
ꯎꯝ ꯌꯥꯎꯋꯦ ꯁꯤꯅꯤꯌꯔꯁꯨ ꯌꯥꯎꯋꯦ ꯎꯝ
ꯎꯝ
ꯑꯈꯣꯏꯁꯨ ꯑꯈꯣꯏ ꯕꯦꯁꯇꯗꯪꯗ ꯐꯥꯏꯚ ꯐꯥꯏꯚ ꯂꯩꯌꯦ ꯑꯇꯣꯞꯄ ꯏꯁꯇꯤꯇ꯭ꯌꯨꯠꯁꯨ ꯂꯥꯛꯑꯦ
ꯅꯪꯖꯦ ꯏꯟꯇꯔꯟ ꯆꯠꯄꯗ ꯇꯧꯏꯔ ꯅꯠꯇ꯭ꯔꯒ ꯀꯃꯥꯏꯅ ꯑꯗꯨꯝ ꯀꯩꯅꯣ ꯇꯧꯒ꯭ꯔ‌ꯦ
ꯍꯣꯏ ꯑ ꯑꯈꯣꯏꯗꯣ ꯏꯟ ꯇ꯭ꯔꯟ ꯊꯥꯕ
ꯑꯣ ꯑꯣ ꯀꯩ ꯀꯣꯂꯦꯖꯀꯤꯔꯣ
ꯑꯣ ꯖꯦꯑꯦ ꯟꯒꯤꯅꯦ
ꯑꯣ ꯖꯦꯟꯒꯤ ꯑꯣꯑꯣ ꯅꯣꯏ ꯅꯔꯁꯤꯡꯁꯨ ꯀꯩꯅꯣ ꯂꯩꯌꯦꯀꯣ ꯁꯤꯃꯤꯁꯇꯔ ꯋꯥꯏꯁ ꯂꯩꯌꯦꯀꯣ ꯅꯪꯅ ꯀꯩ ꯀꯩ ꯃꯤꯁꯇ ꯑꯣꯏꯈ꯭ꯔꯦ ꯂꯦ
ꯑꯩꯗꯤ ꯊꯥꯔꯠ ꯁꯦꯃꯤꯁꯇꯔꯅꯦ
ꯑꯣ
ꯍ ꯀꯔꯤ ꯀꯔꯤ ꯇꯧꯔꯤꯌꯦꯦ
ꯑꯩ ꯍꯦꯟꯗ ꯀꯩꯅꯣ ꯒꯦꯖꯨꯌꯦꯁꯟ ꯂꯣꯏꯣꯌꯇꯪꯒꯥꯥꯔꯤꯗ ꯍꯥꯥ ꯎ ꯂꯥꯛꯇ ꯁꯤꯁꯇ ꯑꯗꯨꯒꯗ ꯍꯣꯁꯄꯤꯇꯥꯜ ꯂꯩꯕ ꯑꯃ ꯇꯝꯅ ꯑꯦꯛꯖꯥꯝ ꯊꯔꯒꯕꯒ ꯑꯗꯨꯦ
ꯑꯣ ꯍꯥꯏꯗꯤ ꯅꯪꯗꯤ ꯑꯗꯨꯗꯤ ꯗꯥꯎ ꯗꯥꯎ ꯐꯩꯀꯣ
ꯀꯩꯒꯤ
ꯍꯥꯏꯗꯤ ꯎ ꯍꯧꯖꯤꯛꯀꯥꯟꯗꯤ ꯑꯃꯨꯛ ꯀꯩꯅꯣ ꯗꯤ ꯂꯨꯈ꯭ꯔꯦꯕ ꯍꯥꯏꯗꯤ ꯀꯩꯅꯣ ꯄꯤꯔꯦꯗꯅ ꯀꯔꯤ ꯃꯥꯒꯤ ꯁꯦꯟꯇꯔ ꯄꯤꯕꯗꯣ ꯅꯪ ꯈꯪꯗꯕ꯭ꯔꯥ ꯍꯜꯂꯣ
ꯗꯤ ꯇꯥꯕ꯭ꯔꯣ
ꯍꯥ
ꯇꯥꯕ꯭ꯔꯣ
ꯑ ꯇꯥꯏꯌꯦ ꯅꯪ ꯅꯦꯠ ꯅꯨꯡꯉꯥꯏꯇꯕ꯭ꯔꯥ
ꯑꯩ ꯋꯥꯏꯐꯥꯏꯅꯦ ꯅꯨꯡꯉꯥꯏꯌꯦ ꯅꯨꯡꯉꯥꯏꯕꯨꯗꯤ
ꯑꯣ ꯈꯔ ꯇꯥꯕ ꯍꯧꯖꯤꯛꯀꯥꯟꯗꯤ ꯁꯦꯟꯇꯔ ꯄꯤꯔꯦꯗꯅ ꯀꯩꯅꯣꯗꯣ
ꯎꯝ ꯑꯩꯈꯣꯏꯗꯤ ꯑꯗꯨꯗꯤ ꯑꯩꯈꯣꯏꯗꯤ ꯄꯤꯔꯦ ꯑꯩꯈꯣꯏ ꯀꯣꯂꯦꯖꯇ ꯑꯩꯈꯣꯏꯗꯤ ꯗꯤꯌꯥꯃꯤ ꯀꯇꯥꯕꯅꯤ ꯑꯒꯣꯟꯃꯤ
ꯑꯣ ꯅꯣꯏꯗꯗꯤꯦꯝ ꯌꯨꯔꯥ
ꯃꯅꯤꯄꯨꯔ ꯌꯨꯅꯤꯚꯔꯁꯤꯇꯤ ꯇꯪꯅꯤ ꯑꯗꯨꯗꯤ ꯈꯣꯏꯗꯩꯩ ꯑꯩꯈꯣꯏ ꯑꯗꯨꯝ ꯊꯥꯏꯗ
ꯍꯟꯗꯛꯅ ꯂꯥꯁꯂꯣ
ꯁꯤꯕꯦꯟ ꯑꯦ ꯁꯤꯕꯦꯟ ꯑꯦꯠ ꯇꯣꯛꯀꯦ ꯐꯣꯔ ꯏꯌꯥꯔꯁꯁꯤꯅꯀꯣ ꯒ꯭ꯔꯦꯖꯨꯋꯌꯦꯁꯟꯗꯣ ꯑꯗꯣ ꯊꯥꯔꯠ ꯊ꯭ꯔꯤ ꯏꯔꯁꯇ ꯂꯣꯏꯒꯦꯅ ꯇꯧꯕꯩ ꯁꯤꯕꯦꯠꯂꯇꯣ ꯑꯣꯖꯁꯤꯡꯁꯨ ꯀꯥꯔ ꯅꯨꯡꯉꯥꯏꯕꯗꯨꯗꯤ
ꯑꯣ ꯐ
ꯑꯣꯖꯥꯗ ꯂꯩꯠꯇꯦꯕꯀꯣ ꯑꯣꯖꯥꯗꯣ ꯎꯝ ꯅꯝꯕꯗꯤ ꯁꯤꯛꯁ ꯈꯛꯇꯪ ꯇꯣꯛꯈ꯭ꯔꯦꯗ ꯁꯕꯦꯟ ꯑꯦꯠꯇꯨ ꯑꯣꯖꯥ ꯂꯩꯇꯕꯤꯌꯦꯀꯣ ꯀꯥ ꯑꯦꯝ ꯌꯨꯗ ꯑꯃꯨꯛꯀ ꯃꯥꯁꯇꯔꯒꯤ
ꯍꯣꯏ ꯑꯩꯈꯣꯏ ꯑꯩꯈꯣꯏ ꯑꯩꯈꯣꯏꯒꯤ ꯔꯤꯂꯦꯇꯤꯞꯁ ꯑꯃꯁꯨ ꯑꯦꯝ ꯌꯨꯗ ꯇꯧꯋꯦ
ꯇꯝꯕ꯭ꯔꯣ
ꯇꯃꯦ ꯃꯥꯗꯤ ꯍꯥꯟꯅ ꯇꯝꯈ꯭ꯔꯦ
ꯑꯣ ꯅꯪꯁꯦ ꯀꯩꯅꯣꯔꯣꯝꯗꯤ ꯃꯥꯜꯂꯤꯦꯗ ꯕꯤꯁꯅꯨꯄꯨꯔ ꯔꯣꯝ ꯏꯃꯥꯡꯉꯦꯅ
ꯑꯩꯌꯦ
ꯑꯣ ꯆꯨꯝꯕ꯭ꯔꯣ ꯅꯠꯇ꯭ꯔꯣ ꯌꯥꯥꯏ ꯀꯥꯎꯦ ꯃꯥꯃꯀ ꯋꯥ ꯈꯨꯒꯥꯡꯗ
ꯅꯠꯇꯦ ꯅꯠꯇꯦ ꯍ
ꯎ
ꯀꯩꯅꯣ
ꯎ ꯁꯤꯗ ꯏ ꯂꯥꯛꯄ
ꯑꯣ
ꯃꯒꯤ ꯏ ꯅꯣꯛꯀꯅꯤꯗ
ꯐꯣꯟ ꯇꯧꯃꯅꯤꯣꯀꯣ
ꯍꯥ
ꯐꯣꯟ ꯇꯧꯃꯟꯗꯅ ꯄꯦꯁꯦꯟꯐꯥꯎ ꯂꯤꯗꯤꯁꯅꯤ ꯑꯃ ꯀꯥꯎꯅꯤꯉꯣ
ꯑꯝ ꯂꯣꯏꯈ꯭ꯔꯦ
ꯑꯁ ꯀꯩꯅꯣꯒꯤ ꯃꯦꯜ ꯋꯥꯠꯀꯤ ꯃꯦꯗꯤꯁꯤꯟ ꯋꯥꯠꯇ ꯃꯦꯜ ꯋꯥꯗ ꯗ ꯂꯩꯕꯗꯣ ꯁꯦꯀꯦꯟ ꯐ꯭ꯂꯣꯔꯔꯔ ꯊꯥꯔꯗ ꯁꯦꯀꯦꯟ ꯐ꯭ꯂꯣꯔꯔ ꯑꯦꯁ
ꯌꯥꯅꯤ ꯑꯗꯨꯗꯣ ꯑꯗꯨꯁꯨ ꯂꯩꯔꯝꯃꯦꯕ ꯑꯩ ꯏꯃꯟꯅꯕ ꯃꯄꯥ ꯀꯣ ꯉꯝꯗꯕꯤꯒꯤ ꯑ
ꯑꯥ
ꯑꯗꯨꯗ ꯍꯦꯛ ꯂꯩꯕ ꯂꯣꯏꯔꯒ ꯐꯥꯔꯒ ꯏꯆꯦ ꯑꯃꯀ ꯅꯥꯕꯒꯤ ꯃꯦꯗꯤꯁꯤꯟ ꯋꯥꯔꯗꯇ ꯉꯥꯞꯅꯉꯥꯏ ꯂꯩ ꯅꯍꯥꯟ ꯀꯩꯅꯣ ꯖꯤꯅꯤꯝꯁ ꯏꯔꯥꯡ ꯇꯧꯕꯗꯣ ꯅꯣꯏ ꯗ꯭ꯌꯨꯇꯤ ꯇꯥꯕ꯭ꯔꯣ ꯑꯗꯨ ꯅꯤꯡꯗꯥꯡꯗꫭ ꯎꯝ ꯖ‌ꯦꯅꯤꯁꯇꯥ ꯅꯍꯥꯟ ꯏꯔꯥꯡ ꯇꯧꯕꯗꯣ
ꯅꯪꯁꯨ ꯂꯥꯛꯄ꯭ꯔꯣ
ꯑꯗꯨ ꯂꯩꯔꯤꯅꯦ ꯑꯩ
ꯑꯣ ꯑꯗꯨ ꯃꯇꯝꯗꯨ ꯑꯩꯈꯣꯏꯁꯨ ꯗ꯭ꯌꯨꯇꯤ ꯂꯥꯛꯄꯗꯤ ꯂꯥꯛꯑꯦ
ꯅꯥꯏꯠ ꯇꯥ ꯇꯥꯕ꯭ꯔꯣ
ꯎꯝ ꯅꯥꯏꯠ ꯇꯥꯏꯌꯦ ꯑꯗꯨ ꯃꯇꯝꯗ ꯅꯨꯡꯗꯥꯡꯗ ꯇꯤꯌꯔꯒ꯭ꯌꯥꯁ ꯀꯨꯝꯕ ꯌꯥꯝꯅ ꯇꯧꯕꯗꯣ ꯅꯠꯇ꯭ꯔꯣ
ꯅ꯭ꯌꯨꯁꯇ ꯑꯩꯒꯤ ꯁꯛꯐꯥꯎꯕ ꯎꯕꯅꯦ
ꯅꯠꯇ‌ꯦꯗ ꯑꯩꯈꯣꯏ ꯅ ꯃꯤꯆꯝꯗꯣ ꯇꯤꯌꯔꯒꯦꯖ ꯄꯥꯝꯕꯗꯣ ꯑꯗꯨꯒꯤ ꯀꯩꯅꯣ ꯏꯪꯂꯤꯁꯀꯤ‌ ꯋꯥꯔꯗꯀꯤꯗ ꯊꯣꯡꯗ ꯍꯥꯝꯕꯤꯗꯕ ꯑꯗꯨꯒꯤ ꯑꯩꯈꯣꯏꯅ ꯄꯨꯁꯤꯟꯕꯀꯣ ꯋꯥ